ꯇꯥꯏ ꯀꯣ ꯑꯁ ꯀꯅꯤꯉ ꯇ ꯑꯗꯨ ꯂꯩꯌꯨꯅꯦꯕ ꯑꯗꯨ ꯑꯩ ꯂꯣꯏꯔ ꯇꯨꯋꯦꯜꯐ ꯂꯣꯏꯔꯒ ꯀꯣ ꯀꯣꯂꯦꯖ ꯀꯣꯂꯦꯖ ꯇꯧꯅꯤꯡꯉꯥꯏ ꯂꯩꯕ ꯀꯥꯟꯗ꯫ ꯑꯩꯒꯤ ꯏꯃꯥꯟꯅꯕꯤ ꯑꯃ ꯑꯩꯒꯤ ꯏꯃꯥꯟꯅꯕꯤ꯫ ꯀ꯭ꯂꯣꯁ ꯐ꯭ꯔꯦꯟ ꯍꯥꯏꯕ ꯇꯥꯔꯦ ꯑꯩꯈꯣꯏꯗꯤ ꯍꯣꯏ ꯀ꯭ꯂꯣꯁ ꯐ꯭ꯔꯦꯟ ꯍꯥꯏꯕ ꯇꯥꯔꯦ ꯑꯗꯨ ꯅꯨꯄꯤꯗꯣ ꯑꯩꯉꯣꯟꯗ ꯈꯔ ꯆꯤꯡꯅꯕ ꯑꯃ ꯂꯩꯌꯦꯕ ꯑꯗꯨꯒꯤ ꯅꯠꯇꯦ ꯅꯠꯇꯦ
ꯀꯩꯒꯤ ꯆꯤꯡꯅꯕ ꯑꯥ ꯑꯥ ꯑꯥ ꯍꯣꯏ ꯍꯣꯏ ꯍꯣꯏ ꯑ
ꯑ ꯂꯣꯠꯅ ꯏꯟꯁꯇꯥꯒ꯭ꯔꯥꯝꯗ ꯃꯥꯅ ꯏꯆꯦ ꯅꯉꯣꯟꯗ ꯅꯤꯡꯁꯤꯑꯦ ꯍꯥꯏꯔꯦ ꯑꯁ ꯂꯣꯏꯔꯦ ꯑꯗꯨꯗ ꯃꯥꯅ ꯇꯧꯔꯝꯃꯤꯕ ꯑꯩꯒꯤꯗꯤ ꯅꯣꯏ ꯄꯨꯂꯞꯇ ꯅꯨꯡꯁꯤꯌꯦ ꯑꯩꯒꯤꯗꯤ ꯅꯪ ꯈꯛꯇ ꯅꯠꯇꯦ
ꯑ ꯑꯣ ꯑꯣ
ꯑꯗꯨꯃꯥꯏꯅ
ꯑꯥ ꯑꯥ ꯑꯥ ꯍꯥ ꯍꯥ ꯍꯥ ꯍꯥ ꯂꯣꯏ ꯅꯨꯡꯁꯤꯌꯦ ꯍꯥꯏꯕꯗꯣ
ꯑꯦ ꯂꯣꯏ ꯂꯣꯏꯅꯃꯛꯇ ꯅꯨꯡꯁꯤꯌꯦ ꯅꯣꯏ ꯅꯨꯄꯤꯁꯤꯡ ꯑꯩꯉꯣꯟꯗ ꯅꫭꯏ ꯃꫭꯏ ꯑꯩꯒꯤ ꯕꯥꯔꯗꯦꯗꯣ ꯃꯣꯏꯒꯤ ꯁꯔꯄ꯭ꯔꯥꯏꯁ ꯅꯨꯄꯤꯁꯤꯡꯅꯁꯨ ꯄꯤꯌꯦꯕ ꯑꯁ ꯑꯩꯒꯤ ꯑꯩꯒꯤ ꯔꯗꯦ ꯃ ꯃꯇꯝꯗꯨꯁꯨ ꯃꯣꯏꯅ ꯑꯁ ꯐꯖꯅ ꯄꯤꯔꯛꯑꯦ ꯍꯣꯏ ꯁꯔꯄ꯭ꯔꯥꯏꯖꯇ ꯌꯥꯝ ꯅꯨꯡꯁꯤꯕꯅꯦꯍꯦ ꯅꯨꯄꯤ ꯌꯥꯝ ꯂꯩꯕꯒꯤꯀꯣ
ꯑꯗꯨꯏ ꯅꯨꯄꯥꯅ ꯅꯨꯄꯥꯅ ꯀꯩ ꯍꯥꯏꯁꯤꯔꯥ ꯅꯨꯄꯤ ꯑꯣꯟꯗꯣꯏꯅꯤꯍꯦ
ꯑ ꯃꯥꯅꯦ ꯍꯣꯏ ꯑꯁ ꯂꯣꯏꯔꯕꯅꯦ ꯍꯥꯏꯗꯤ
ꯅꯨꯄꯥ ꯑꯣꯟꯕ
ꯎꯝ ꯑꯗꯨꯅꯦꯕ ꯑꯗꯣ ꯍꯧꯖꯤꯛ ꯍꯧꯖꯤꯛꯀꯤꯗꯤ ꯏꯟꯇꯔꯦꯁ ꯂꯩꯇ꯭ꯔꯔꯤ
ꯑꯆꯥ ꯑꯦꯁ ꯅꯨꯄꯤꯅ ꯑꯗꯨꯃꯥꯏꯅ ꯇꯧꯕꯁꯨ
ꯂꯣꯏꯔꯦ ꯍꯣꯏ ꯑꯁ ꯑꯩꯈꯣꯏꯗꯤ ꯅꯨꯄꯥ ꯑꯍꯨꯝ ꯈꯛꯇꯅꯦꯀꯣ ꯑꯇꯣꯞꯄ ꯖꯨꯅꯤꯌꯔ ꯀꯥꯡꯕꯨꯒꯤꯗꯣ ꯑꯁ ꯑꯈꯣꯏ ꯂꯥꯛꯄ ꯀꯥꯟꯗꯀꫭ ꯃꯣꯏꯅ ꯑꯁ ꯃꯣꯏ ꯑꯩꯈꯣꯏ ꯀ꯭ꯂꯥꯁꯔꯨꯝꯗ ꯃꯣꯏ ꯄꯤꯄꯤꯡ ꯇꯧꯕꯗꯣ ꯋꯤꯟꯗꯣꯗꯀꯣ
ꯑꯥꯎ ꯍ ꯍ ꯍ
ꯑꯁ ꯇꯧꯔꯕꯅꯦ ꯕ꯭ꯔꯦꯛ ꯂꯣꯏꯔꯒꯀꯣ ꯑꯗꯨꯝ ꯄꯤꯄꯤꯡꯗꯣ ꯋꯤꯟꯗꯣꯗ ꯑꯥ ꯑꯩꯈꯣꯏꯗꯤ ꯏꯀꯥꯏꯃꯟꯕ ꯑꯍꯣꯏ ꯏꯀꯥꯏ ꯃꯥꯏꯒꯤ ꯂꯣꯏꯔꯦ
ꯎꯝ
ꯁꯨꯃꯥꯏ ꯇꯧꯕꯅ‌ꯦ ꯑꯈꯣꯏ ꯑꯃ ꯏ ꯑꯩꯒꯤ ꯑꯩꯈꯣꯏꯗꯤ ꯅꯨꯄꯥ ꯑꯍꯨꯝ ꯈꯛꯇꯅꯦꯕ ꯑꯗꯨꯒꯤ ꯑꯁ ꯂꯣꯏꯔꯕꯅꯤ
ꯑꯗꯨꯅꯦꯕ
ꯑꯗꯨ ꯑꯗꯨꯒ ꯑꯥ ꯅꯨꯄꯥ ꯑꯅꯤꯅꯗꯤ
ꯃꯣꯏ ꯍꯣꯏ ꯃꯣꯏ ꯃꯣꯏ ꯃꯣꯏ ꯑꯅꯤꯁꯨ ꯑꯁ ꯎ ꯃꯣꯏ ꯑꯅꯤꯅ ꯌꯥꯝ ꯐꯥꯎꯋꯦ ꯃꯣꯏ ꯑꯅꯤꯅ ꯀꯣ ꯍꯥꯏꯕꯗꯤ ꯖꯨꯅꯤꯌꯥꯔ ꯀꯥꯡꯄꯨꯅ ꯑꯁ ꯖꯨꯅꯤꯌꯥꯔ ꯀꯝꯄꯨꯅ ꯃꯣꯏ ꯃꯣꯏꯗꯁꯨ ꯕ꯭ꯔꯦꯛ ꯂꯣꯏꯔꯒ ꯑꯗꯨ ꯑꯁ ꯃꯤ ꯍꯥꯏ ꯀꯩ
ꯃꯕꯥꯅꯤꯁꯨ ꯅꯨꯡꯁꯤꯅꯕ꯭ꯔꯥ
ꯑ ꯃꯥ ꯃ ꯃꯣꯏꯅꯤꯁꯨꯨ ꯇꯧ ꯅꯠꯇꯦ ꯑꯩꯈꯣꯏꯗꯤ ꯑꯗꯨꯒꯨꯝꯕꯗꯤꯅꯨꯡ ꯅꯨꯡꯁꯤꯅꯗꯦꯕ
ꯑꯣ ꯑꯁ ꯑꯗꯨꯗꯤ ꯅꯣꯏ ꯅꯣꯏ ꯑꯍꯨꯝꯁꯦ ꯄꯨꯟꯅ ꯋꯥꯔꯤ ꯅꯥꯔꯒ ꯑꯁ ꯇꯧꯕ ꯃꯥꯜꯂꯦ ꯍꯥꯏꯗꯨꯗꯤ
ꯑꯣ ꯎꯝ ꯁꯨꯝ ꯂꯩꯕꯅꯤꯗ
ꯑ
ꯌꯥꯝ ꯏꯟꯇꯔꯦꯁ ꯂꯣꯏꯕꯗꯣ
ꯑꯣꯏꯔꯝ ꯃꯣꯏꯗ ꯑꯁ ꯀꯔꯤꯔꯥ ꯍꯧꯖꯤꯛ ꯈꯛꯇ ꯉꯥꯡꯕ ꯃꯥꯜꯂꯦ ꯑꫭꯏꯔꯝ ꯃꫭꯏꯍ‌ꯦ ꯑꯍꯣꯝꯒ ꯑꯍꯨꯝ ꯑꯍꯨꯝ ꯃꯃꯥꯡꯗ ꯑꯍꯨꯝ ꯃꯔꯛꯇ ꯑꯃ ꯨꯒꯨꯝꯕ
ꯍꯣꯏ ꯑꯝ ꯑꯥꯃꯥꯗꯤ ꯍꯣꯏ ꯇꯧ ꯇꯧꯔꯝꯕ ꯑꯃ ꯂꯩꯌꯦ ꯑꯩ ꯃꯥꯁꯨ ꯍꯥꯏꯗꯣꯛꯇꯕꯒꯤꯗꯣ ꯑꯗꯨꯗ ꯃꯥꯒꯤ ꯈꯨꯟꯗ ꯃꯥꯜꯂꯦꯕ
ꯎꯝ ꯑꯗꯨ ꯅꯣꯏ ꯑꯥꯍꯣꯝꯁꯦ ꯑꯗꯨ ꯄꯤꯅ ꯉꯝꯈ꯭ꯔ‌ꯦꯗꯅ
ꯇꯣꯉꯥꯜꯂꯤꯕ ꯑꯗꯨꯒꯤꯅꯦꯕ
ꯅꯨꯄꯤꯅ ꯉꯝꯈ꯭ꯔꯦ ꯑꯗꯨꯗꯤ ꯅꯣꯏ ꯑꯍꯨꯝꯒꯤ ꯅꯣꯏ ꯑꯍꯨꯝꯃꯥꯛ ꯅꯨꯄꯤꯅ ꯉꯝꯕ ꯆꯥꯠꯅꯦ ꯅꯣꯏꯕꯨ ꯇꯥꯕ꯭ꯔꯥ ꯇꯥꯕ꯭ꯔꯣ ꯇꯥꯕ꯭ꯔ